ꯍꯜꯂꯣ
ꯇꯥꯏꯌꯦ
ꯑꯁ ꯑꯩꯁꯦ ꯅꯣꯏꯗꯣ ꯑꯝꯇ ꯂꯥꯛꯀꯦꯅ ꯇꯧꯕꯅꯦ ꯇꯥꯕ꯭ꯔꯣ
ꯇꯥꯏꯌꯦ
ꯑꯩꯁꯦ ꯅꯣꯏꯗ ꯏꯟꯖꯥꯡ ꯅꯥꯄꯤ ꯈꯔ ꯂꯧꯕ ꯂꯥꯛꯀꯦꯅ ꯇꯧꯅꯤ ꯅꯣꯏ ꯀꯩꯀꯩ ꯄꯥꯜꯂꯤꯒꯦ
ꯢꯟꯖꯥꯡꯗꯤ ꯂꯣꯏ ꯊꯥꯏꯌꯦ ꯑꯩꯈꯣꯏꯗꯤ ꯍꯤꯡꯒꯣꯜ ꯌꯥꯝ ꯆꯥꯎꯕꯅꯤꯅ
ꯀꯩ ꯀꯩ ꯊꯥꯔꯤꯒꯦ ꯍꯥꯏꯝꯕ ꯑꯩꯁꯦ ꯊꯕꯤꯖꯨ ꯂꯧꯅꯤꯡꯉꯦ ꯑꯗꯨꯒ ꯆꯨꯖꯥꯛꯁꯨ ꯂꯧꯅꯤꯡꯉꯦ ꯑꯗꯨꯒ ꯈꯥꯃꯦꯟ ꯑꯁꯤꯟꯕ ꯂꯩꯕ ꯅꯠꯇ꯭ꯔꯣ
ꯂꯩꯌꯦ ꯑꯈꯣꯏꯗꯤ ꯂꯣꯏꯅ ꯄꯥꯜꯂꯦ ꯑꯩꯈꯣꯏꯗꯤ
ꯈꯥꯃꯦꯟ ꯑꯁꯤꯟꯕꯖꯨ ꯂꯧꯅꯤꯡꯉꯦ ꯑꯗꯨꯒ ꯀꯣꯕꯤꯗꯤ ꯂꯩꯕ꯭ꯔꯣ
ꯂꯩ ꯍꯋꯥꯏꯗ꯭ꯔꯥꯛꯁꯨ ꯊꯥꯔꯤꯌꯦ ꯆꯨꯖꯥꯛꯁꯨ ꯇꯥꯔꯤ ꯑꯣ ꯑꯩꯈꯣꯏꯗꯤ ꯃꯥꯏꯔꯦꯟ ꯈꯣꯡꯗꯨꯝ ꯂꯣꯏꯏꯅ ꯄꯥꯜꯂꯤꯗ ꯅꯪ ꯂꯥꯛꯇꯕ꯭ꯋꯥꯅꯤꯗ ꯂꯣꯏ ꯂꯧꯔꯥꯎꯁꯦ
ꯑꯗꯨ ꯈꯤꯇ ꯂꯧꯒꯦꯅ ꯇꯧꯅꯦ ꯑꯗꯣ ꯅꯣꯏꯗꯨꯕꯨ ꯍꯥꯟꯅ ꯅꯨꯡꯒ ꯍꯥꯞꯇꯕ ꯅꯠꯇ꯭ꯔꯣ ꯇꯤꯜꯍꯥ ꯍꯤꯗꯥꯛꯀ ꯆꯥꯏꯗꯕ ꯅꯠꯇ꯭ꯔꯣ ꯑꯣ
ꯍꯥꯞꯇꯦ ꯈꯣꯏꯗꯤ ꯀꯔꯤꯃꯨꯛ ꯍꯥꯞꯇꯦ ꯍꯧꯖꯤ ꯈꯣꯏ ꯆꯥꯅꯕꯅꯤꯅꯀꯣ ꯀꯔꯤꯝ ꯕꯛ ꯆꯥꯏꯗꯦꯗ ꯈꯣꯏ ꯍꯤꯡꯒꯣꯜꯒꯤ ꯏꯟꯖꯥꯡꯁꯤꯗꯤ ꯍꯥꯎꯈ꯭ꯔꯕꯖꯥꯠꯅꯦ
ꯑꯗꯣ ꯀꯩꯅꯣ ꯇꯧꯕ ꯃꯥꯏꯔꯦꯟꯗꯣ ꯃꯥꯏꯔꯦꯟꯗ ꯌꯥꯝ ꯆꯥꯅꯤꯡꯉꯦꯕ ꯑꯩꯁꯦ ꯃꯥꯏꯔꯦꯟꯗꯣ ꯑꯍꯥꯎꯕ꯭ꯔꯣ
ꯃꯥꯏꯔꯦꯟ ꯑꯁꯥꯡꯕꯤ ꯃꯣꯟ ꯃꯣꯟ ꯂꯥꯎꯕ ꯌꯥꯝ ꯍꯥꯎꯋꯦꯆꯦꯠ ꯆꯦꯠꯀ ꯂꯥꯎꯕꯤꯗꯨꯅꯦ
ꯊꯨꯝꯒ ꯊꯨꯝꯕꯔꯣ
ꯊꯨꯝꯃꯦ ꯆꯤꯅꯤ ꯊꯥꯛꯇꯖꯨ ꯌꯥꯏ ꯑꯩꯈꯣꯏ ꯃꯥꯏꯔꯦꯟ ꯗꯨꯗꯤ ꯂꯣꯀꯦꯟꯒꯤ ꯑꯍꯥꯎꯕꯤꯗꯨꯅꯦ
ꯑꯣ ꯑꯗꯨꯗꯤ ꯑꯩ ꯑꯃꯗ ꯂꯥꯛꯀꯦ ꯅ ꯊꯣꯑꯣꯏꯗꯕ ꯅꯠꯇ꯭ꯔꯣ
ꯆꯠꯊꯣꯛ ꯑꯣꯏꯌꯦ
ꯑꯗꯣ ꯅꯣꯏ ꯀꯃꯥꯏꯅ ꯍꯥꯏꯗꯤ ꯀꯃꯥꯏ ꯀꯃꯥꯏꯅ ꯌꯣꯟꯒꯦ ꯍꯥꯏꯗꯤ ꯀꯦꯖꯤꯗ ꯊꯕꯤ ꯀꯦꯖꯤꯗꯣ ꯗꯣ ꯅꯣꯏ ꯀꯌꯥꯗ ꯊꯥꯒꯦ
ꯀꯦꯖꯤꯗ ꯍꯨꯝꯐꯨ ꯊꯥꯏ
ꯀꯩꯅꯣ ꯍꯨꯝꯐꯨꯗꯤ ꯇꯥꯡꯃꯟꯗ꯭ꯔꯣ
ꯂꯂꯣꯟꯕꯤꯅ ꯑꯩꯈꯣꯏꯗꯩ ꯂꯧꯕꯕꯨꯗꯤ ꯅꯤꯐꯨꯗ ꯂꯧꯋꯦꯕꯀꯣ ꯑꯗꯨ ꯃꯣꯏꯅ ꯑꯃꯨꯛ ꯑꯈꯣꯏꯗꯒꯤ ꯄꯨꯈꯤꯕꯗꯣ ꯌꯥꯡꯈꯩ ꯍꯨꯝꯐꯨꯗ ꯌꯣꯜꯂꯦꯕ
ꯎꯝ ꯑꯗꯣ ꯑꯩꯉꯣꯟꯗꯗꯤ ꯀꯌꯥꯗ ꯄꯤꯗꯣꯏꯅꯣ
ꯅꯪꯉꯣꯟꯗꯅ ꯀꯨꯟꯊ꯭ꯔꯥꯗ ꯍꯦꯛꯇ ꯄꯤꯔ ꯂꯣꯏꯔꯦ ꯀꯩꯅꯣ ꯑꯩꯈꯣꯏꯗꯩ ꯌꯨꯝ ꯇꯥꯅ ꯂꯥꯛꯑꯕꯅꯤꯅ
ꯑꯗꯣ ꯀꯩꯅꯣꯗꯨꯅ ꯃꯥꯏ ꯌꯦꯟꯗꯨꯅ ꯀꯃꯥꯏꯅ ꯑꯣꯟꯒꯦ ꯍꯥꯏꯗꯤ ꯀꯦꯖꯤꯗ ꯑꯣꯟꯕ꯭ꯔꯣ ꯅꯠꯇ꯭ꯔꯒ ꯑꯗꯨꯝ ꯑꯃꯗ ꯆꯥꯝꯃ ꯆꯥꯝꯃ ꯌꯥꯡꯈꯩ ꯑꯗꯨꯃꯥꯏꯅ ꯀꯃꯥꯏ ꯀꯃꯥꯏꯅ ꯇꯧꯒꯦ
ꯑꯍꯥꯎꯕꯤꯅꯤꯅ ꯃꯥꯏꯔꯦꯜ ꯑꯃꯗ ꯍꯨꯝꯗ꯭ꯔꯥꯁꯨ ꯌꯣꯜꯂꯦ ꯃꯔꯤꯐꯨꯁꯨ ꯌꯣꯜꯂꯤ ꯍꯨꯝꯐꯨꯁꯨ ꯌꯣꯜꯂꯤ ꯃꯥꯏꯔꯦꯟ ꯃꯥꯏꯔꯦꯟꯗ ꯂꯩꯔꯦꯗ ꯑꯗꯨꯒꯤꯗꯤ
ꯑꯆꯧꯕ ꯃꯆꯥ ꯅꯥꯏꯌꯦꯕ ꯑꯗꯨꯒ ꯈꯣꯡꯗꯣꯝꯗꯗꯤ ꯂꯨꯄꯥ ꯅꯤꯐꯨ ꯈꯛꯇ ꯄꯤ ꯈꯣꯡꯗꯨꯝ ꯑꯁꯥꯡꯕꯤꯗꯣ ꯕꯣꯜ ꯑꯀꯥꯝꯕꯤꯗꯧꯅ ꯁꯥꯡꯕꯗꯣ
ꯑꯗꯣ ꯎꯝ ꯀꯩꯅꯣꯗꯨꯗꯤ ꯈꯥꯃꯦꯟ ꯑꯁꯤꯟꯕꯅ ꯀꯌꯥꯗ ꯑꯣꯏꯕ
ꯈꯥꯃꯦꯠꯁꯤꯟꯕ ꯀꯦꯖꯤꯗ ꯑꯩꯈꯣꯏꯗꯒꯤꯗꯤ ꯅꯤꯐꯨꯗ ꯂꯧꯏ ꯂꯂꯣꯟꯕꯤꯅ
ꯑꯗꯨꯗꯤ ꯑꯩꯉꯣꯟꯗꯁꯨ ꯀꯌꯥ ꯄꯤꯗꯣꯏꯅꯣ
ꯅꯪꯉꯣꯟꯗꯅ ꯀꯨꯟꯊ꯭ꯔꯥ ꯄꯤꯔ ꯂꯣꯏꯔꯦ ꯅꯤꯐꯨꯗꯣ ꯃꯣꯏ ꯂꯧꯔꯕꯅꯤꯅ ꯑꯗꯣ ꯄꯥꯉꯟ ꯈꯥꯃꯦꯟꯗꯨꯁꯨ ꯀꯦꯖꯤꯗ ꯅꯤꯐꯨꯗ ꯄꯤꯒꯦ ꯂꯥꯛꯑꯣ ꯍꯧꯖꯤꯛꯇꯤ ꯃꯇꯝꯗꯣ ꯂꯣꯏ ꯀꯩꯅꯣ ꯇꯧꯔꯕꯅꯤꯅ ꯈꯝꯃꯝꯗꯥꯏ ꯇꯥꯡꯖꯜꯂꯛꯑꯦꯕ ꯃꯣꯔꯣꯛ ꯑꯇꯦꯛꯄꯀ ꯂꯣꯏ ꯂꯩꯌꯦ ꯎ ꯃꯣꯔꯣꯛꯁꯨ ꯂꯩꯗꯣ ꯃꯤꯇꯩꯩ ꯃꯣꯔꯣꯛꯁꯨ ꯂꯩꯗꯣ
ꯎꯝ
ꯃꯣꯔꯣꯛ ꯑꯁꯥꯡꯕꯁꯨ ꯂꯩ ꯅꯪ ꯑꯄꯥꯝ ꯑꯄꯥꯝꯕ ꯍꯥꯏꯔꯣ ꯑꯩ ꯂꯣꯏ ꯍꯦꯛꯀꯦ ꯂꯥꯛꯑꯣ ꯌꯦꯟꯗꯦꯝꯁꯨ ꯀꯦ ꯀꯩꯅꯣꯗ ꯇꯔꯥꯈꯛ ꯄꯤꯌꯦ ꯃꯥꯄꯨꯜ ꯑꯆꯧꯕꯗꯣ
ꯑꯗꯣ ꯀꯩꯅꯣ ꯇꯧꯕꯗꯤ ꯎꯝ ꯑꯃ ꯑꯩꯈꯣꯏꯒꯤ ꯀꯩꯅꯣꯗꯣ ꯀꯔꯤ ꯀꯔꯤ ꯀꯔꯤ ꯍꯋꯥꯏ ꯑꯃ ꯑꯉꯥꯡꯕꯗꯣ ꯔꯥꯖꯃ ꯀꯣꯂꯤ ꯍꯋꯥꯏꯒ ꯍꯥꯏꯅꯕꯗꯣ ꯑꯗꯨ ꯄꯥꯜꯂꯤꯕꯣ
ꯍꯧꯖꯤꯛꯀꯥꯟꯅ ꯃꯃꯩ ꯇꯥꯔꯛꯑꯦꯗ ꯑꯗꯨꯗꯣ ꯑꯁꯥꯝ ꯍꯋꯥꯏꯗꯨ ꯂꯩꯌꯦ ꯅꯖꯃꯥꯗꯨꯁꯨ ꯃꯃꯩ ꯇꯥꯔꯛꯑꯦ ꯍꯧꯖꯤꯛ ꯀꯦꯖꯤꯗ ꯆꯥꯝꯃꯒ ꯀꯨꯟ ꯑꯣꯜꯂꯦ
ꯑꯗꯨꯗꯣ ꯖꯨ ꯑꯗꯨꯗꯨꯖꯨ ꯈꯔ ꯂꯧꯅꯤꯡꯉꯦ ꯍꯥꯏꯗꯤ ꯃꯩꯈꯥꯃꯦꯟꯗꯨꯒ ꯉꯧꯊꯣꯡ ꯇꯧꯔ ꯆꯥꯕꯗꯣ
ꯎꯝ
ꯌꯥꯅꯕ
ꯁꯦꯕꯣꯠꯇꯨꯅ ꯉꯥꯔꯤꯒ ꯉꯧꯔꯒ ꯇꯧꯕꯤꯗꯣ ꯑꯗꯨꯁꯨ ꯌꯥꯝ ꯍꯥꯎꯕꯅꯦ ꯁꯦꯕꯣꯠꯁꯨ ꯂꯩ ꯁꯦꯕꯣꯠ ꯀꯦꯖꯤꯗ ꯌꯥꯡꯈꯩ ꯑꯣꯜꯂꯦ
ꯁꯦꯕꯣꯠ ꯀꯦꯖꯤꯗꯤ ꯌꯥꯡꯈꯩ ꯀꯔꯝꯕꯅꯣ ꯆꯥꯛꯍꯥꯎ ꯅꯝꯕꯤꯗꯨꯔꯣ ꯀꯩꯅꯣ
ꯆꯥꯛꯍꯣꯎ ꯅꯝꯕꯤꯁꯨ ꯌꯥꯎꯔꯦ ꯅꯝꯗꯕꯤ ꯑꯁꯥꯡꯕꯤ ꯍꯥꯏꯕꯤꯠꯀꯤ ꯑꯁꯥꯡꯕꯤꯗꯨ ꯌꯥꯎꯋꯦ
ꯑꯣ ꯑꯗꯨꯗꯤ ꯁꯦꯕꯣꯠꯇꯨꯅꯦ ꯑꯗꯒꯤ ꯃꯥꯏꯔꯦꯟꯅꯦ ꯈꯣꯡꯗ꯭ꯔꯨꯝꯗꯤ ꯂꯧꯔꯔꯣꯏꯒꯦ ꯈꯣꯡꯗ꯭ꯔꯝꯗꯨꯗꯤ ꯑꯩ ꯀꯌꯥ ꯄꯥꯝꯗꯦ ꯑꯗꯨꯒ ꯀꯥ ꯀꯣꯕꯤꯗꯣ ꯑꯗꯨ
ꯑꯗꯨ ꯀꯔꯣꯠꯁꯨ ꯀꯔꯣꯠꯁꯨ ꯍꯧꯋꯦ
ꯀꯔꯣꯠ ꯀꯔꯝꯕ ꯀꯔꯣꯠꯅꯣ
ꯀꯔꯣꯠ ꯃꯇꯨꯝ ꯇꯕꯤꯗꯣ
ꯑꯣ ꯑꯗꯨ ꯀꯌꯥꯝ ꯄꯟꯒꯦ ꯑꯁ ꯑꯩ ꯑꯗꯨꯗꯣ ꯆꯥꯅꯤꯡꯉ ꯂꯩꯔꯝꯃꯤꯅꯤꯅꯦ ꯊꯥꯏꯅ ꯑꯈꯣꯏ ꯑꯉꯥꯡ ꯑꯣꯏꯔꯤꯀꯟꯗꯗꯤ ꯑꯈꯣꯏꯒꯤ ꯁꯝꯕꯟ ꯁꯌꯥꯗꯒ ꯌꯥꯝ ꯄꯥꯜꯂꯝꯕꯅꯦ ꯍꯧꯖꯤꯛꯇꯤ ꯁꯝꯕꯟꯒ ꯂꯩꯇ꯭ꯔꯕꯅꯦ ꯎꯒꯤꯗꯕ ꯀꯨꯏꯗꯦ ꯑꯗꯨ ꯀꯔꯣꯠꯇꯣ ꯑꯩꯅ ꯅꯍꯥꯟ ꯕꯖꯥꯔꯗꯁꯨ ꯊꯤ ꯊꯤꯕꯅꯦ ꯐꯪꯗꯕ ꯑꯩꯖꯤꯕꯨ ꯀꯗꯏꯗꯅꯣ
ꯃꯔꯨ ꯋꯥꯠꯇꯦꯕ ꯑꯈꯣꯏꯗꯤ ꯑꯗꯨꯝ ꯊꯥꯕꯅꯤꯅ ꯂꯣꯏꯅ ꯍꯧꯋꯦꯕ ꯍꯧꯖꯤꯛ ꯐꯩꯗꯣꯝ ꯅꯥꯏꯅ ꯊꯥꯏꯌꯦꯕ ꯆꯩꯒ ꯌꯨꯡꯉꯤꯅꯦꯕ
ꯑꯥ ꯑꯗꯨ ꯀꯥꯔꯣꯠꯇꯣ ꯑꯩ ꯅꯥꯟꯗꯩ ꯆꯥꯅꯤꯡꯗꯅ ꯊꯤꯔꯤꯅꯦ ꯑꯁ ꯅꯣꯏꯗ ꯂꯩꯔꯝꯕꯗꯣ ꯌꯥꯝ ꯐꯔꯦ ꯍꯣꯔꯦꯟ ꯑꯝꯇ
ꯀꯨꯟꯒꯤ ꯑꯍꯨꯝ ꯑꯍꯨꯝ ꯇꯧꯒꯦ ꯂꯥꯛꯑꯣ
ꯀꯌꯥꯝ ꯄꯥꯜꯂꯤꯒꯦ ꯑꯩꯗꯤ ꯂꯨꯄꯥ ꯆꯥꯝꯃꯨꯛꯀꯤ ꯂꯧꯅꯤꯡꯉꯤꯅꯦ ꯍꯥꯏꯗꯤ ꯐ꯭ꯔꯤꯖꯇ ꯍꯥꯞ ꯆꯜꯂꯒ ꯑꯗꯨꯝ
ꯌꯥꯅꯤꯌꯦ ꯀꯣꯅꯅꯤ ꯀꯣꯅꯅꯤ ꯂꯥꯛꯄ ꯌꯥꯏ
ꯑꯗꯨ ꯅꯪ ꯍꯦꯛꯑꯝꯒꯦꯔꯣ ꯍꯥꯏꯗꯤ ꯄꯣꯠ ꯆꯩꯗꯨ ꯌꯥꯝꯕꯅꯤꯅꯅꯦ ꯑꯩ ꯅꯪꯉꯣꯟꯗ ꯂꯧꯗꯧꯕ ꯀꯦꯖꯤ ꯃꯁꯤꯡ ꯗꯣ ꯑꯗꯨꯝ ꯍꯥꯏꯔꯛꯑꯒꯦꯕ ꯑꯗꯨ ꯅꯪꯅ ꯍꯦꯛꯑꯝꯃꯣꯕ ꯍꯥꯏꯗꯤ ꯉꯝꯕ ꯍꯦꯛꯑꯝꯃꯣꯕ ꯑꯗꯣ ꯑꯩ ꯍꯣꯔꯦꯟ ꯂꯥꯛꯑꯒ ꯑꯃꯨꯛ ꯍꯦꯛꯄ ꯈꯣꯠꯄ ꯇꯧꯗꯨꯗꯤ ꯊꯦꯡꯉꯅꯤꯗꯅ
ꯍꯣꯏ ꯂꯂꯣꯟꯕꯤꯉꯩ ꯉꯁꯤ ꯍꯦꯛꯄ ꯅꯨꯃꯤꯠ ꯇꯔꯟ ꯇꯏꯌꯦꯕ ꯃꯣꯏꯗꯤ ꯄꯥꯂꯤ ꯅꯥꯏꯅꯩꯌꯦꯕ ꯍꯥꯡꯆꯤꯠ ꯍꯦꯛꯇꯧꯅꯤ ꯃꯁꯦꯝ ꯍꯦꯛ ꯇꯧꯅꯦꯅ ꯑꯗꯨꯝ ꯉꯁꯤ ꯇꯕꯅꯦ ꯃꯣꯏꯅ ꯍꯦꯛꯇ꯭ꯔꯤꯉꯩꯖꯤꯗ ꯑꯩꯅ ꯍꯦꯛꯑꯝꯃꯒꯦ
ꯍꯣꯏ ꯍꯦꯛꯑꯝꯃꯣ ꯑꯗꯣ ꯑꯩꯅ ꯄꯥꯝꯃꯤꯖꯦ ꯊꯕꯤꯗꯣ ꯀꯦꯖꯤ ꯀꯩꯅꯣꯃꯨꯛ ꯍꯦꯛꯄꯤꯔꯝꯃꯣ ꯀꯦꯖꯤ ꯃꯉꯥꯃꯨꯛ ꯍꯦꯛ ꯄꯤꯔꯝꯃꯣ ꯊꯕꯤꯗꯨꯅ
ꯍꯣꯏ
ꯑꯗꯨꯒ ꯑꯥ ꯈꯃꯦꯟ ꯑꯁꯤꯕꯗꯨꯁꯨ ꯀꯦꯖꯤ ꯃꯉꯥꯃꯨꯛ ꯑꯗꯨꯝ ꯍꯦꯛꯄꯤꯔꯝꯃꯣ
ꯍꯦꯛꯑꯝꯒꯦ
ꯑꯗꯨꯒ ꯑꯥ ꯈꯃꯦꯟꯗꯣ
ꯈꯃꯦꯟ ꯄꯥꯉꯜ ꯈꯃꯦꯟꯅꯦ ꯑꯗꯒꯤ ꯄꯉꯟ ꯈꯃꯦꯟ ꯅꯠꯇꯕ ꯀꯩꯅꯣꯗꯣ ꯑꯁꯡꯕꯤꯗꯣ
ꯅꯃꯥꯁꯤꯀꯗꯣ
ꯑꯥ ꯀꯔꯝꯕ ꯄꯝꯃꯤꯅꯣ
ꯑꯅꯤꯃꯛ ꯄꯝꯃꯦ ꯑꯃꯅ ꯀꯥꯡꯁꯣꯏ ꯆꯥꯕꯒꯤ ꯑꯃꯅ ꯉꯧ ꯊꯣꯡ ꯇꯧꯕꯒꯤ ꯕꯥꯔꯃꯁꯤꯀꯗꯨꯅ ꯀꯦꯖꯤ ꯀꯦꯖꯤ ꯑꯍꯨꯝ ꯍꯦꯛꯑꯝꯃꯣ ꯑꯗꯨꯒ ꯈꯃꯦꯟ ꯄꯥꯉꯟ ꯈꯃꯦꯟꯗꯨꯅ ꯀꯦꯖꯤ ꯑꯅꯤꯈꯛꯇꯪ ꯍꯦꯛꯑꯝꯃꯣ
ꯎꯝ ꯁꯧꯒ꯭ꯔꯤꯗꯤ ꯄꯥꯝꯗ꯭ꯔꯣ ꯁꯧꯒ꯭ꯔꯤꯖꯨ ꯍꯧꯋꯦ
ꯁꯧꯒꯤꯕꯨꯗꯤ ꯌꯥꯔꯅꯤ ꯁꯧꯒ꯭ꯔꯤ ꯑꯈꯣꯏ ꯈꯔ ꯄꯜꯂꯦꯕꯀꯣ ꯑꯗꯣ ꯎꯝ ꯑꯗꯨꯒ ꯀꯣꯅꯣ ꯀ꯭ꯔꯤ ꯀ꯭ꯔꯤ ꯋꯠꯂꯤ
ꯀꯥꯂꯟ ꯀꯥꯂꯟꯗꯤꯗꯤ ꯄꯥꯝꯗ꯭ꯔꯣ
ꯀꯥꯂꯟꯗꯤ ꯄꯥꯝꯃꯦ ꯀꯥꯂꯟꯗꯤꯁꯨ ꯍꯦꯛꯄꯤꯔꯝꯃꯨ ꯀꯥꯂꯟꯗꯗꯣ ꯀꯦꯖꯤꯗ ꯀꯌꯥ ꯊꯥꯒꯦ
ꯃꯣꯏ ꯂꯂꯣꯟꯕꯤꯅꯗꯤ ꯍꯨꯝꯐꯨ ꯌꯣꯜꯂꯦꯌꯦ ꯑꯩꯈꯣꯏꯗꯩꯗꯤ ꯅꯤꯐꯨ ꯅꯤꯐꯨ ꯐꯨꯈꯛ ꯂꯧꯈꯤ
ꯑꯗꯨꯗꯤ ꯀꯥꯂꯟꯗ꯭ꯔꯤꯗꯨꯗꯤ ꯑꯥ ꯊꯣꯡꯆꯥ ꯌꯥꯝ ꯐꯥꯎꯕꯅꯦ ꯑꯩꯥ ꯄꯥꯛꯪ ꯄꯥꯛꯁꯨ ꯂꯥꯛꯄ ꯉꯝꯃꯣꯏꯗꯕꯅꯤꯅ ꯃꯔꯨ ꯑꯔꯤꯕ ꯑꯉꯥꯡꯕꯗꯣ ꯈꯜꯂꯒ ꯀꯦꯖꯤ ꯇꯔꯥ ꯍꯦꯛꯄꯤꯔꯝꯃꯣ ꯎꯝ
ꯐꯖꯒ꯭ꯔꯆꯥꯅꯤ ꯑꯩꯈꯣꯏ ꯀꯥꯂꯟꯗꯤꯥ ꯃꯔꯨꯒꯗꯣ ꯆꯥꯎꯒ ꯆꯥꯅꯦ ꯉꯥꯛꯁꯪ ꯉꯥꯡꯖꯥꯠꯅꯤ
ꯑꯣ ꯀꯦꯖꯤ ꯇꯔꯥ ꯍꯦꯛꯄꯤꯔꯝꯃꯣ ꯀꯥꯂꯟꯗ꯭ꯔꯤꯗꯨꯅ
ꯎꯝ
ꯑꯗꯨꯒ ꯀꯩꯅꯣ ꯃꯣꯔꯣꯛ ꯑꯇꯦꯛꯄꯗꯣ ꯀꯦꯖꯤ ꯑꯃ
ꯎꯝ ꯃꯤꯇꯩ ꯃꯣꯔꯣꯛꯂ ꯃꯣꯔꯣꯛ ꯑꯁꯥꯡꯕꯤꯔ
ꯀꯩꯅꯣꯗꯣ ꯃꯩꯇꯩ ꯃꯣꯔꯣꯛꯇꯣ ꯀꯦꯖꯤ ꯃꯈꯥꯏ ꯑꯃ ꯑꯗꯨꯒ ꯑꯁꯥꯡꯕꯤꯗꯣ ꯑꯗꯨꯒꯤ ꯀꯦꯖꯤ ꯃꯈꯥꯏ ꯑꯃ
ꯍꯣꯏ ꯎꯃꯣꯔꯣꯛ ꯑꯇꯦꯛꯕꯁꯨ ꯈꯔ ꯄꯥꯜꯂꯦꯕ ꯍꯣꯔꯦꯟ ꯃꯍꯥꯎ ꯌꯦꯡꯉꯟꯒꯦ ꯈꯔ ꯍꯥꯞꯄꯤꯒꯦ ꯂꯥꯛꯑꯣ
ꯍꯣꯏ ꯑꯗꯨ ꯀꯩꯅꯣꯗꯣ ꯎꯝ ꯒꯖꯔ ꯒꯖꯔꯗꯨ ꯀꯦꯔꯠꯇꯨ ꯍꯧꯕ꯭ꯔꯣ ꯅꯣꯏꯒꯤ ꯊꯥꯕ꯭ꯔꯣ ꯑꯩ ꯉꯍꯥꯃꯨꯛ ꯃꯃꯥꯡ ꯆꯍꯤꯗꯗꯤ ꯅꯣꯏꯒꯤ ꯊꯥꯏꯗꯅ
ꯎꯝ ꯉꯁꯪ ꯉꯥꯡꯕ ꯄꯥꯝꯕ꯭ꯔꯥ ꯍꯪꯒꯥꯄꯥꯟ ꯑꯣꯏꯕꯗꯣ ꯄꯥꯝꯕ꯭ꯔꯥ ꯀꯦꯔꯣꯠ ꯄꯥꯝꯕ꯭ꯔꯥ ꯒꯖꯔ ꯄꯥꯝꯕ꯭ꯔꯥ ꯑꯅꯤ ꯑꯅꯤ ꯎꯂꯤꯁꯦ ꯑꯩꯅ
ꯑꯃ ꯌꯦꯂꯣ ꯀꯂꯔꯗꯣ ꯍꯪꯒꯥꯄꯥꯟ ꯆꯪꯕꯗꯣ ꯑꯉꯥꯡꯕꯗꯣ ꯅꯠꯇꯕ
ꯎꯝ
ꯑꯗꯨꯗꯣ ꯀꯦꯖꯤꯗ ꯀꯌꯥ ꯑꯣꯟꯒꯦ
ꯑꯗꯨꯗꯨ ꯇꯥꯜꯂꯒ ꯌꯣꯟꯗꯤ ꯌꯣꯟꯗ꯭ꯔꯤ ꯇꯥꯟꯗꯤ ꯇꯥꯟꯕꯗꯤ ꯌꯥꯔꯦ ꯃꯔꯨꯀ ꯆꯥꯎꯔꯦ
ꯑꯗꯣ ꯀꯤꯖꯤꯗ ꯀꯌꯥ ꯊꯥꯗꯣꯏꯅꯣ ꯅꯣꯏꯅ
ꯃꯣꯏ ꯄꯣꯠꯌꯣꯟ ꯕꯤꯖꯤꯡꯗ ꯍꯪꯉꯒꯦ ꯂꯂꯣꯟ ꯕꯤꯖꯤꯡꯗ ꯍꯪꯉꯒꯅꯦ ꯃꯣꯏꯗꯒꯤ ꯃꯨꯛ ꯇꯥꯅ ꯑꯩꯅ ꯑꯃꯨꯛ ꯄꯤꯗꯣꯏꯅꯤ ꯍꯣꯔꯦꯟ ꯑꯗꯨꯝ ꯂꯥꯛꯑꯀꯥꯟꯗ ꯂꯣꯏꯅ ꯄꯤꯔ ꯈꯪꯒꯗꯧꯅꯤ
ꯑꯗꯣ ꯀꯩꯅꯣꯗꯣ ꯑꯗꯨꯗꯤ ꯑꯗꯨꯗꯤ ꯍꯣꯔꯦꯟ ꯂꯥꯛꯑꯒ ꯑꯗꯨꯝ ꯌꯦꯡꯃꯤꯔꯁꯦ ꯒꯖꯔꯗꯨ ꯑꯗꯨꯒ ꯍꯧꯖꯤꯛꯀꯤ ꯀꯩꯅꯣꯗꯣ ꯃꯥꯏꯔꯦꯟꯗꯣ ꯀꯩꯅꯣꯃꯨꯛ ꯍꯦꯛꯄꯤꯔꯝꯃꯣ ꯃꯔꯤ ꯃꯉꯥꯃꯨꯛ ꯍꯥꯏ ꯑꯩꯈꯣꯏꯗꯗꯤ ꯍꯤꯡꯈꯣꯜꯁꯨ ꯂꯩꯇꯦ ꯑꯗꯒꯤ ꯕꯖꯥꯔꯁꯨ ꯂꯥꯞꯄꯅꯤꯅꯅꯦ ꯍꯥꯏꯗꯤ ꯊꯪꯅꯕꯁꯤꯡ ꯀꯩꯀꯥꯁꯤꯕꯨꯗꯤ ꯂꯩꯌꯦꯕꯣ ꯑꯗꯣ ꯑꯩꯈꯣꯏꯒꯤ ꯃꯣꯏꯗꯤ ꯑꯥ ꯀꯩꯅꯣꯗ ꯂꯈꯂꯣꯟꯕꯤꯗ ꯕꯖꯥꯔꯗ ꯌꯣꯟꯕ ꯈꯣꯠꯄꯒꯤ ꯑꯩꯈꯣꯏꯒꯤ ꯍꯤꯗꯥꯛ ꯂꯥꯛ ꯂꯥꯛ ꯁꯤꯖꯤꯟꯅꯕ ꯀꯩꯀꯥ ꯇꯧꯕ ꯎꯏꯌꯦꯕ ꯑꯩꯈꯣꯏꯅ ꯃꯣꯏꯗꯒꯤꯗꯤ ꯂꯧꯔꯒꯗꯣ ꯆꯥꯅꯤꯡꯗ꯭ꯔꯦꯕ ꯑꯗꯨꯅꯤ ꯑꯩꯅ ꯂꯥꯛꯄꯁꯨ ꯂꯥꯞꯅ ꯅꯣꯏꯗ ꯂꯥꯛꯑꯒ ꯂꯧꯒꯦ ꯍꯥꯏꯁꯦ
ꯎꯝ
ꯑꯗꯨꯗꯨꯅ ꯀꯩꯅꯣ ꯇꯧꯔꯣ ꯎꯝ ꯈꯔꯌꯥꯝ ꯌꯥꯝꯅ ꯂꯧꯁꯜꯂꯒꯅꯦ ꯐ꯭ꯔꯤꯖ ꯍꯥꯞꯆꯜꯂ ꯊꯝꯃꯒꯦꯅ ꯇꯧꯅꯤꯗ
ꯍꯣꯏ ꯌꯥꯏ
ꯑꯗꯨꯅ ꯄꯣꯠ ꯆꯩꯩꯗꯣ ꯌꯥꯝꯃꯤꯗꯅ ꯑꯩ ꯒꯥꯔꯤ ꯑꯆꯧꯕꯗ ꯄꯨ ꯂꯥꯛꯑꯒꯦꯕ ꯑꯗꯨꯅ ꯅꯪꯅ ꯈꯔ ꯐꯖꯅ ꯍꯦꯛꯄꯤꯔꯝꯃꯣ ꯇꯤꯟ ꯆꯥꯗꯕꯁꯤꯡ ꯈꯜꯂ ꯈꯜꯂꯒ ꯇꯤꯟꯆꯕꯗꯗꯤ ꯍꯥꯞꯆꯤꯜꯂꯛ ꯀꯅꯨꯀꯣ ꯍꯥꯏꯗꯤ ꯀꯨꯏꯅ ꯑꯃꯨꯛ ꯊꯝꯗꯧꯔꯤꯕꯅꯤꯅ ꯇꯤꯟ ꯆꯥꯔꯛꯑꯗꯤ ꯌꯥꯔꯣꯏꯕ
ꯑꯩꯈꯣꯏꯗꯤ ꯇꯤꯟ ꯑꯝꯐꯧ ꯆꯥꯗꯦꯍꯦ ꯐꯔꯒ ꯖꯠꯅꯤ ꯆꯥꯕꯒꯁꯦ ꯐꯖꯒ ꯖꯅꯤ ꯄꯝꯃꯨ ꯖꯥꯅꯤ ꯇꯤꯟ ꯑꯝꯕꯨꯛ ꯆꯥꯗ꯭ꯔꯝꯅꯤꯅ
ꯑꯗꯨꯗꯨꯅ ꯀꯩꯅꯣꯗꯣ ꯑꯥ ꯆꯝꯐꯨꯠ ꯍꯋꯥꯏꯗꯣ ꯑꯗꯨꯗꯤ ꯌꯥꯝꯅ ꯂꯧꯔꯔꯣꯏꯒꯦ ꯆꯝꯐꯨꯠ ꯍꯋꯥꯏꯗꯨꯗꯤ ꯀꯦꯖꯤ ꯑꯃꯇꯪ ꯑꯗꯨꯝ ꯍꯦꯛꯄꯤꯔꯝꯃꯣ
ꯑꯁꯥꯝ ꯍꯋꯥꯏꯗꯣ
ꯍꯣꯏ ꯍꯣꯏ
ꯍꯋꯥꯏ ꯑꯁꯥꯡꯕꯤꯗꯤ ꯄꯥꯝꯗ꯭ꯔꯣ
ꯍꯣꯏ ꯑꯁꯥꯕꯤꯗꯨꯁꯨ ꯀꯥꯡꯉꯧ ꯆꯥꯕꯒꯤ ꯑꯗꯨꯝ ꯑꯗꯨꯝ ꯃꯄꯨꯟ ꯃꯄꯨꯟꯒꯄꯨꯟ ꯄꯨꯟꯗꯥꯏꯅꯦ ꯍꯋꯥꯏ ꯑꯁꯥꯕꯤꯒꯤꯗꯤ ꯀꯦꯖꯤꯗ ꯆꯠꯂꯝꯃꯣꯏ ꯌꯦ
ꯄꯨꯜꯂꯦ ꯀꯨꯟꯒꯤ ꯑꯍꯨꯝ ꯇꯧꯋꯦ
ꯑꯗꯨꯗꯤ ꯌꯥꯝ ꯏꯟꯁꯥꯡ ꯑꯇꯣꯞꯄꯁꯤꯡꯁꯨ ꯌꯥꯝ ꯂꯧꯗ꯭ꯔꯕꯅꯤꯅ ꯑꯗꯨꯗꯤ ꯌꯥꯝ ꯍꯦꯛꯆꯜꯂꯨꯔꯅꯨ ꯃꯄꯨꯟ ꯑꯍꯨꯝ ꯈꯤꯇꯪ ꯑꯗꯨꯝ ꯀꯨꯟꯒꯤ ꯃꯄꯨꯜ ꯑꯍꯨꯃ ꯈꯤꯇꯪ
ꯍꯣꯏ ꯍꯣꯏ ꯍꯦꯛ ꯑꯝꯒꯦ
ꯑꯗꯨꯒ ꯑꯥ ꯈꯥꯃꯦꯟ ꯑꯁꯤꯟꯕꯗꯣ ꯂꯩꯔꯦ ꯊꯕꯤ ꯂꯩꯔꯦ ꯆꯝꯐꯨꯠ ꯍꯋꯥꯏ ꯂꯩꯔꯦ ꯍꯋꯥꯏ ꯑꯁꯥꯡꯕꯤ ꯂꯩꯔꯦ ꯈꯃꯦꯟ ꯑꯁꯤꯟꯕ